ꯁꯤ ꯂꯣꯏ ꯁꯤ ꯂꯣꯏ ꯐꯖꯥ ꯁꯟꯁꯤ
ꯉꯝꯃꯣꯏ ꯃꯤ ꯇꯔꯥ ꯅꯨꯡ ꯉꯥꯏꯕ ꯋꯥꯏ ꯍꯥꯏꯕꯥ
ꯄꯦꯁ ꯌꯥꯝ ꯂꯥꯛꯑꯦꯍꯦ ꯃꯤꯗꯤ ꯎꯝ ꯎꯝ ꯀꯣꯜꯕꯨ ꯇꯧꯕꯤꯔꯛꯅꯕ ꯃꯦꯁꯦꯖꯄꯨ ꯊꯥꯕꯤꯔꯛꯅꯕꯌꯥꯝ ꯂꯩꯔꯦ ꯎꯝ ꯃꯤꯅꯤꯃꯝ ꯃꯥ ꯌꯥꯝꯒꯤ ꯆꯞꯄꯦ ꯌꯥꯏ ꯌꯥꯏ ꯌꯥꯏ ꯌꯥꯅꯤ ꯑꯦꯅꯤꯕꯣꯗꯤ ꯀꯝ ꯍꯤ ꯌꯔ
ꯆꯞꯇ꯭ꯔꯕ ꯔꯣ
ꯆꯪꯉꯤꯌꯦ
ꯑꯦ ꯋꯥ ꯉꯡ ꯉꯛ ꯑꯣꯅꯦ ꯕꯣꯏ
ꯉꯪ ꯉꯨꯅꯦ ꯑꯩꯗꯤ ꯇꯔꯤꯅꯦ ꯕꯣꯏ
ꯇꯥꯏꯌꯦꯅꯦꯁꯨ ꯇꯥꯕꯔꯤ
ꯇꯔꯣꯔꯣ ꯑꯩꯗꯤꯗꯤ ꯆꯞꯇꯦ
ꯉꯥꯏꯈꯣ ꯉꯥꯏꯈꯣ
ꯍꯥ
ꯑꯣ ꯀꯣ
ꯎ ꯍꯥ
ꯏꯄꯥꯇꯩꯥꯏꯁ ꯇꯔ
ꯎꯝ ꯀꯟꯍ ꯍꯥꯏꯔꯛꯑꯒꯦ
ꯋꯥꯥꯏꯈꯣ ꯀꯔꯤꯅꯣ ꯎ ꯃꯀꯥꯔꯤ ꯏꯔꯣꯣꯟ ꯌꯥꯏꯅ ꯑꯁ ꯃꯣꯏꯅ ꯍꯥꯏꯕꯗꯨ ꯍꯥꯏꯔꯒ ꯑꯩꯉꯣꯟꯗ ꯑꯃꯨꯛ ꯇꯥꯏꯅꯔ ꯌꯦꯡꯉꯣ
ꯍꯨꯏꯇ
ꯑꯩꯈꯣꯏꯁꯨ ꯁꯣꯍ ꯃꯣꯔꯃꯇꯦ ꯄꯨꯊꯕꯤ ꯌꯥꯅꯣ
ꯀꯣꯊ ꯍꯥꯏꯔꯒꯦ
ꯉꯏꯈꯣ ꯈꯥꯏꯅ ꯆ ꯃ ꯍꯥꯏꯈꯣ ꯑꯈꯣ
ꯀꯨꯏꯃꯟꯒ꯭ꯔꯦ ꯃꯥꯅꯥ ꯍꯟ ꯆꯪꯒꯕꯗꯣ
ꯆꯪꯗꯦ ꯅꯉꯣꯟ ꯆꯪꯉꯦ ꯍꯥꯏꯆꯤꯟ ꯅꯝꯅꯦ ꯀꯦꯀꯨ ꯀꯔꯤꯅꯣꯕ
ꯀꯌꯥꯝ ꯀꯨꯏꯗꯣꯏꯅꯣ ꯋꯥꯗꯣ ꯉꯥꯡꯉꯣ
ꯀꯅꯅꯣ ꯅꯪ
ꯁꯤꯔꯥꯕꯣ ꯅꯪ
ꯆꯠꯗꯔꯦ ꯃꯅꯥ
ꯍꯥ
ꯉꯡꯉꯣ
ꯅꯪꯗꯤ ꯉꯡꯕ ꯌꯥ ꯗꯕ꯭ꯔꯣ? ꯀ꯭ꯌꯝ ꯀꯨꯏꯗꯣꯏꯅꯣ
ꯈꯥꯡꯗꯦ ꯁꯣꯛꯑꯝ ꯗꯧꯗꯤ ꯈꯪꯗꯦ ꯑꯦꯕꯔꯇꯖ ꯑꯗꯨꯝ ꯇꯧꯂꯩ
ꯇꯧꯅꯤ ꯅꯪꯗꯤ
ꯅꯪ ꯌꯀꯥ ꯍꯥꯏꯔꯛꯑꯣ ꯑꯗꯨꯗꯤ
ꯈꯅꯤ
ꯋꯥꯗꯣ ꯈꯔꯥ ꯈꯔꯥ ꯉꯥꯡꯉꯣ ꯍꯥꯏꯕꯅꯤꯀꯣ ꯑꯩꯅꯥ ꯉꯡꯉꯤꯁꯦ
ꯃꯌꯥꯗꯕ
ꯑꯣ ꯑꯗꯨꯗꯤ ꯒꯦꯝꯁꯤ ꯍꯦꯛ ꯂꯣꯏꯔꯒ ꯇꯣꯛꯑꯥꯁꯤꯔꯥ
ꯃꯌꯝ ꯇꯧꯗꯣꯏꯕ
ꯒꯦꯝꯁꯦ ꯂꯣꯏꯔꯒ ꯇꯧꯔꯁꯤꯔꯕꯥ
ꯒꯦꯝ ꯂꯣꯏꯔ ꯇꯧꯔꯁꯤꯔꯥꯕ ꯀꯩꯅ ꯅꯪ ꯑꯩꯅ ꯑꯗꯨ ꯄꯥꯏꯌꯣ ꯄꯥꯏꯅꯨ ꯍꯏꯕꯗꯥꯏ
ꯋꯥꯔꯤꯁꯦ ꯒꯦꯝ ꯂꯣꯏꯔꯒ ꯇꯧꯔꯁꯤꯔꯥ ꯍꯥꯏꯕ
ꯍꯧꯗꯣꯡꯗꯣ ꯀꯩꯔꯛꯀꯦ ꯉꯏꯈꯣꯗꯥ ꯃꯀꯣꯛꯇꯣ ꯆꯤꯛꯍꯟꯒꯦ ꯀꯔꯤꯅꯣ ꯑꯌꯨꯛ ꯆꯠꯂꯒꯦ ꯍꯥꯏꯕ꯭ꯔꯣ ꯍꯥꯏꯔꯛ ꯑꯣ ꯀꯣꯠ ꯍꯥꯏꯔꯛꯂꯒꯦ
ꯑꯥ ꯑꯩ ꯊꯥꯔꯛꯀꯦ ꯍꯥꯏꯒ ꯂꯣꯕꯤꯗ ꯂꯩꯍꯂꯒ ꯇꯧ
ꯎꯊꯔꯣ ꯍꯥꯏꯔꯣ
ꯀꯔꯤꯅꯣ ꯅꯦꯠ ꯑꯃꯨꯛ ꯌꯥꯈꯤꯗ꯭ꯔꯦ
ꯅꯨꯡꯉꯥꯏꯦ
ꯅꯨꯉꯥꯏ ꯌꯦ
ꯑꯩꯩ ꯍꯥꯏꯔꯛꯀꯦꯁꯨ ꯌꯥꯗꯦ ꯃꯥ ꯑꯩ ꯌꯥꯗꯦ
ꯖꯤꯔꯣ ꯅꯥꯏꯜ
ꯍꯂꯥ ꯄꯕꯥ ꯀꯣ ꯖꯦꯔꯣ ꯏꯟ ꯖꯦꯔꯣ ꯊ꯭ꯔꯤ ꯗꯕꯜ ꯋꯥꯟ ꯊ꯭ꯔꯤ ꯇ꯭ꯔꯤ
ꯎꯝꯨ
ꯐꯅꯤ ꯑꯥꯜꯁ ꯂꯥꯛꯇ꯭ꯔꯣ ꯌꯥꯗ ꯂꯥꯛꯇ꯭ꯔꯣꯒ ꯀꯥꯏ ꯀꯝꯗ ꯁꯥꯔꯒꯦꯅꯦ
ꯖꯣꯏꯟ ꯇꯧꯕꯗꯤ ꯍꯦꯛꯇꯅ ꯅꯪ ꯊꯥꯔꯑꯣ ꯅ ꯍꯥꯏꯔꯣꯏ ꯌꯥꯔꯦ ꯀꯣꯏ ꯇꯣ
ꯄꯦꯂꯦꯍꯦ ꯍꯥꯏꯔꯒꯦ ꯖꯦꯔꯣ ꯐꯥꯏꯚ ꯊ꯭ꯔꯤ ꯐꯥꯏꯚ ꯐꯥꯏꯚ
ꯑꯥ
ꯐꯣꯔ ꯐꯥꯏꯞ ꯆꯂꯣ ꯍꯣꯏ ꯇ꯭ꯔꯤꯄꯜ ꯐꯥꯏꯞꯅꯦ ꯐꯥꯏꯞ ꯊ꯭ꯔꯤ ꯇꯤꯄꯜ ꯐꯥꯏꯚ ꯐꯣꯔ ꯐꯥꯏꯚ ꯃ ꯑꯍꯨꯝꯅꯦꯩꯅ ꯍꯥꯏꯔ ꯖꯤꯔꯣ ꯐꯥꯏꯚ ꯊ꯭ꯔꯤ ꯐꯥꯏꯚ ꯐꯥꯏꯚ ꯖꯤꯔꯣ ꯐꯥꯏꯚ ꯊ꯭ꯔꯤ ꯐꯥꯏꯚ ꯐꯥꯏꯚ ꯐꯥꯏꯚ ꯐꯣꯔ ꯐꯥꯏꯚ
ꯐꯖꯅ ꯍꯥꯏꯔꯣꯛꯑꯣ ꯖꯦꯔꯣ ꯖꯦꯔꯣ ꯐꯥꯏꯚ ꯊ꯭ꯔꯤ ꯇ꯭ꯔꯤꯄꯜ ꯐꯥꯏꯞ
ꯎꯝ ꯍ ꯐꯣꯔ ꯐꯥꯏꯞ ꯀꯩ ꯀꯦꯅꯣ ꯎꯝ ꯌꯥ ꯉꯣꯟꯗ ꯌꯦꯅꯤꯡꯗꯦ
ꯍꯩꯇꯤ ꯍꯩꯇꯅ
ꯆꯝꯉꯥ ꯆꯉꯛ ꯑꯦ
ꯂꯣꯔꯦ ꯅꯋꯥꯅꯤ ꯑꯁ ꯑꯩ ꯑꯝꯇ ꯈꯥꯎꯒꯦꯁꯦ ꯆꯂꯑꯥꯗ ꯑꯝꯇ ꯈꯥꯎꯒꯦ ꯆꯣ ꯌꯦꯡꯅꯤꯡꯗꯦ ꯅꯁꯛ ꯑꯩꯒ ꯁꯥꯟꯅ ꯇꯤꯌꯥ ꯆꯠꯂꯣ ꯑꯩ ꯂꯣ ꯀꯊꯔ꯭ ꯔꯛ ꯑꯣ ꯀꯔꯤ ꯀꯅꯥꯏ ꯄꯩꯁꯥ ꯇꯣꯟꯕ ꯑꯩ ꯈꯪꯗꯦ ꯆꯂꯣꯍꯦ ꯕꯨꯁꯇ ꯀꯥꯞꯄꯣ ꯑꯗꯨ ꯁꯤꯡꯒꯦ ꯑ ꯆꯂꯣ ꯑꯩ ꯅꯪꯅꯅꯦ ꯁꯤꯡꯒꯤꯕꯗꯨ ꯀꯔꯝ ꯀꯥꯟꯗ ꯏꯁ ꯀꯔꯝ ꯀꯥꯟꯗ ꯍꯥꯏꯔꯛꯑꯅꯤ ꯍꯖꯤꯛ ꯀꯔꯝ ꯀꯥꯟꯗ ꯄꯥꯏꯒꯤꯕ ꯎ ꯀꯔꯝ ꯀꯟꯗ ꯍꯥꯏꯔꯛꯑꯅꯤ ꯃꯩ ꯂꯛꯇꯕꯔꯣ ꯂꯥꯛꯇꯦ
ꯅꯩꯀꯣ ꯅꯩꯀꯣ ꯉꯁꯤꯗꯤ ꯗꯥꯎꯁꯤ ꯅꯩꯀꯣ
ꯅꯩꯕꯅꯦ ꯂꯨꯖꯗꯕ ꯌꯥꯝ ꯏꯔꯨꯖꯕ ꯑꯝꯅ ꯉꯥꯡꯉꯛꯄꯁꯤ ꯏꯀꯥꯏ ꯑꯈꯣꯏꯗꯤ ꯏꯕꯣ ꯉꯟꯇꯥ- ꯉꯟꯇꯥ ꯂꯨꯖꯊꯣꯛꯏ ꯎꯝ
ꯂꯨꯖꯔꯕꯣ ꯅꯪ ꯂꯨꯖ ꯇꯝ ꯃꯣꯏꯗ
ꯂꯨꯖꯗꯦ ꯂꯨꯖꯗꯦ ꯌꯥꯝꯅ ꯏꯔꯨꯖꯕ ꯁꯥꯔꯛꯑꯦ ꯅꯣꯏꯖꯦ ꯃꯆꯤꯟꯕꯥꯎ ꯁꯦꯡꯗꯔ꯭ꯤ ꯀꯔꯤ ꯆꯤꯟꯕꯨꯛꯇꯤ ꯁꯦꯡꯒꯔ꯭ ꯝꯅꯦ ꯂꯣꯔꯦꯍꯦ ꯅꯥ ꯅꯕꯅꯤꯖꯤꯗꯤ ꯌꯦꯡꯕꯤꯔꯛ ꯀꯅꯣ ꯁꯟ ꯃꯅꯝ ꯅꯝꯕ ꯑꯥ ꯂꯩꯆꯨ ꯆꯠꯂꯣ ꯀꯔꯤ ꯁꯟ ꯃꯅꯝ ꯅꯝꯃꯤꯖꯦ ꯂꯥꯁꯪꯗꯩꯅꯤꯅꯦ ꯃꯤ ꯍꯥꯞꯄꯅꯦ ꯅꯥꯕ ꯂꯣꯏꯅꯧꯅꯨ ꯇꯤꯟꯅꯧꯅꯨ ꯃꯤ ꯍꯥꯠꯄꯅꯦ ꯆꯍꯤ ꯀꯌꯥ ꯁꯨꯔꯦ ꯂꯨꯖꯗꯕ ꯅꯥꯕ ꯑꯩ ꯁꯨꯡꯎ ꯎꯗꯔ꯭ꯤ ꯅꯥꯕ ꯅꯪ ꯂꯨꯖꯔꯛꯄ ꯇꯤꯟꯅꯔꯨꯅꯨ ꯃꯤ ꯍꯥꯠꯄꯅꯦ ꯃꯥꯗꯤ ꯑꯁ ꯋꯥꯔꯤ ꯇꯨꯔꯦꯟꯗꯅꯦ ꯑꯩ ꯂꯨꯖꯩꯁꯦ ꯈꯪꯉꯕꯔ꯭ ꯊꯥꯎꯑꯣ ꯃꯃꯥꯏ ꯊꯥꯖꯤꯂꯨ ꯂꯩꯁ ꯑꯝꯇ ꯌꯥꯏꯑꯦ ꯊꯥꯖꯜꯂꯨꯔ ꯊꯥ ꯊꯣꯔꯛꯑꯦ ꯊꯣꯛꯑꯦ ꯊꯤꯅꯪꯅ ꯅꯈꯣꯛꯑꯅ ꯑꯝꯇ ꯑꯩꯈꯣꯏꯆꯦ ꯄꯩꯁꯥꯁꯤ ꯃꯨꯛ ꯂꯣꯏꯁꯟꯅꯩꯖꯦ ꯀꯣꯛꯅꯔꯅꯤ ꯁꯤꯒꯔꯒ ꯑꯩꯅ ꯄꯩꯁꯥ ꯑꯁꯦꯡꯕꯔꯣ ꯁꯥꯟꯅꯩꯖꯦ ꯇꯨ ꯆꯔꯤꯗ ꯍꯥꯠꯂꯣ ꯈꯣꯏ ꯈꯪꯗꯦ ꯑꯦꯀꯥ ꯊꯣꯛꯑꯦ ꯑꯍꯥ ꯑꯍꯥ ꯑꯍꯥ ꯑꯍꯥ ꯑꯩ ꯌꯥꯎꯒꯦꯅꯦ ꯄꯩꯁꯥꯔꯣ ꯁꯥꯅꯩꯖꯦ ꯔꯥ ꯄꯩꯁꯥ ꯑꯁꯦꯡꯕ ꯎꯝ ꯊꯥꯖꯗꯔ꯭ꯤꯔꯣ ꯊꯥꯖꯗꯔ꯭ ꯇꯣꯛ ꯑꯣ ꯅꯪꯁꯨ ꯅꯩꯈꯣ ꯉꯥꯏꯈꯣ ꯏꯁꯇꯦꯂꯤꯟꯅ ꯉꯔꯥꯡ ꯕꯖꯥꯔ ꯆꯠꯁꯦ ꯍꯧꯒꯤꯗꯥꯏꯅꯦ ꯀꯗꯧꯔꯕ ꯆꯠꯇꯔ꯭ ꯗꯤ ꯗꯨꯀꯥꯟ ꯆꯠꯂꯤ ꯗꯥꯎ ꯌꯥꯕ ꯑꯩ ꯂꯩꯕꯩꯅꯤ ꯀꯩꯗꯧꯒꯦ ꯗꯥꯎ ꯌꯥꯕ ꯑꯩ ꯂꯩꯔꯎ
ꯎ ꯍꯨꯝ
ꯀꯩ ꯀꯣ ꯀꯩ ꯀꯣ
ꯈꯟꯕ ꯀꯅꯤ
ꯇꯧꯋꯤꯀꯣ
ꯇꯧꯏꯀꯣ ꯅꯩꯀꯣ ꯁꯤ ꯌꯦꯡꯉꯣ ꯑꯩꯒ ꯁꯥꯟꯅꯕꯗꯗꯤ ꯈꯨꯕꯥꯛ ꯐꯖꯟ ꯆꯥꯏꯅ ꯃꯥ ꯍꯥꯞꯄꯒꯤꯗꯅ ꯄ ꯄꯨꯡ ꯐ ꯄꯨꯡ ꯐꯨ ꯄꯨꯕꯤꯗꯤ ꯃꯀꯣꯛ ꯆꯥꯛꯄꯅꯤ ꯎꯡꯑꯩ-
ꯉꯔꯥꯡ ꯅꯣꯏ ꯆꯦꯅ ꯑꯩ ꯆꯪꯉꯝꯗꯥꯏꯗ ꯀꯛꯇꯅ
ꯍꯥꯥ ꯅꯩ ꯀꯣ
ꯇꯧꯔꯛꯀꯅꯤ
ꯇꯧꯋꯦ ꯇꯧꯋꯦ ꯀꯩꯏꯝ ꯇꯧꯋꯦ ꯋꯥꯎꯎ ꯂꯧꯁꯤꯟꯕ ꯉꯝꯗꯕ ꯂꯧꯁꯤꯟꯕ ꯉꯝꯗꯕ ꯏꯕꯨꯡꯉꯣ ꯀꯩꯩꯅꯣ ꯑꯥꯏ ꯑꯩ ꯋꯥꯎ ꯋꯥꯎ ꯋꯥꯎ ꯋꯥꯎ ꯋꯥꯎ ꯋꯥꯎ
ꯅꯪ ꯐ꯭ꯔꯤ ꯊꯥꯕꯤꯔꯕꯅꯤꯍꯦ ꯁꯤ- ꯗ ꯆꯦꯜꯍꯧꯗ꯭ꯔꯗꯤ ꯁꯤꯖꯒ꯭ꯔꯣ
ꯑꯁ ꯋꯥꯎ ꯋꯥꯎ ꯋꯥꯎ ꯅꯩꯌꯦ ꯎꯝ ꯆꯦꯟꯈꯤꯒꯦꯍꯥꯏ ꯑꯦꯀꯥꯃꯦꯟ ꯎꯍꯨꯝ ꯑꯦꯀ꯭ꯋꯥꯃꯦꯟ ꯑꯦꯀꯥꯃꯦꯟ ꯑꯗꯨꯒꯤ ꯁꯔꯨꯛ ꯐꯪꯗꯦ ꯌꯥꯝ ꯍꯥꯠꯂꯣ ꯅꯥꯕ ꯑꯗꯣ ꯉꯛꯊꯤ ꯆꯞꯄ ꯑꯝꯇꯥ ꯍꯥꯠꯂꯣ
ꯆꯦꯜꯂꯤꯀꯣ ꯆꯦꯜꯂꯤꯀꯣ ꯌꯥꯡꯉꯤꯀꯣ ꯇꯥꯟꯅꯕꯒ ꯐꯪꯗꯦ ꯀꯣ
ꯎꯝ ꯂꯧꯁꯤꯟꯕ ꯉꯝꯗꯕ ꯍꯥꯠꯇꯣꯛꯑꯣ ꯇꯥꯜꯂꯛꯑꯣ ꯑꯗꯨ ꯑꯀꯥꯏꯕꯗꯨ ꯃꯔꯨ ꯃꯥꯅ ꯂꯧꯒ꯭ꯔꯕꯣ ꯅꯣꯏꯖꯦ ꯍꯩꯇꯦꯗ ꯁꯥꯟꯅꯕ ꯑꯩ ꯍꯩꯕ ꯁꯥꯏꯌꯦ ꯍꯩꯅꯗꯦ ꯅꯥꯀꯣꯡ ꯃꯌꯥꯖꯤ ꯖꯨꯖꯥ ꯖꯨꯖꯥ ꯆꯠꯂꯣ ꯑꯥ ꯂꯩꯔꯨꯆꯣ ꯆꯠꯂꯣ ꯈꯪꯉꯕ꯭ꯔꯥ ꯒꯥꯔꯤ ꯑꯝꯇꯥ ꯊꯧꯔꯨ ꯂꯥꯎ ꯑꯩ ꯒꯥꯔꯤ ꯊꯧ ꯉꯝꯗ꯭ꯔꯦ ꯅꯥꯕ ꯑꯩꯖꯨ ꯉꯝꯗ꯭ꯔꯦ ꯑꯩ ꯊꯧꯕꯤꯌꯨꯔꯣ ꯊꯨꯟꯒ ꯂꯣꯏ ꯅꯤꯡꯒꯥꯡ ꯌꯥꯗ꯭ꯔꯦ ꯍꯥ - ꯐꯨꯜꯂꯤ ꯅꯥꯕ ꯆꯪꯒ꯭ꯔꯣ ꯑꯩ ꯍꯥꯠꯂꯝꯃꯒ ꯗꯥ ꯏꯁꯇꯦꯂꯤꯟ ꯑꯩ ꯊꯧꯕꯤꯌꯨꯔꯣ ꯂꯥꯛꯑꯣ ꯑꯩ ꯍꯥꯠꯂꯝꯃ ꯆꯪꯒ꯭ꯔꯣ ꯍꯥꯏꯔꯒ ꯂꯥꯛꯑꯣ ꯗꯤꯡꯀꯨ ꯂꯧꯁꯤꯟꯕ ꯉꯝꯗꯕ ꯅꯣꯏ ꯑꯩ ꯍꯥꯠꯂꯝꯃ ꯆꯪꯒ꯭ꯔꯣ ꯑꯩ ꯌꯥꯡꯂꯦꯟ ꯀꯅꯥꯝ ꯊꯤꯜꯂꯂꯥꯎ ꯊꯧ ꯉꯝꯗ꯭ꯔꯦ ꯂꯥꯎ ꯒꯥꯔꯤ ꯃꯥꯏ ꯗꯥꯁꯤꯡ ꯖ ꯀꯝ ꯇꯨ ꯃꯤ ꯑꯩ ꯀꯩꯅꯣꯗꯨ ꯑꯁꯁ ꯐꯧꯗꯤꯖꯨ ꯂꯧꯔꯛꯇꯣꯏꯅꯤ ꯂꯥꯎ ꯀꯥꯏ ꯆꯠꯇꯣꯏꯅꯣ ꯕꯖꯥꯔꯗ ꯂꯥꯛꯀꯦꯕ ꯑꯆꯥꯄꯣꯠ ꯑꯝꯇꯥ ꯂꯩꯔꯛꯑꯣ ꯀꯞ ꯅꯥꯏꯌꯦ ꯏꯁꯇꯦꯂꯤꯟ ꯑꯉꯥꯎꯕꯧ ꯈꯨꯆꯞ ꯄ ꯑꯝ ꯂꯩꯕꯅꯤꯀꯣ ꯁꯨꯃꯥꯏꯅꯒ ꯇꯥꯛꯀꯥ ꯆꯞꯄꯗꯣ ꯆꯤꯡꯕꯗꯣ ꯑꯣꯈꯦ ꯈꯨꯆꯞꯀ ꯇꯧꯕꯤꯔꯅꯨ ꯑꯩꯉꯣꯟꯗꯥ ꯍꯩꯕꯅꯤ ꯅꯥ ꯑꯩꯖꯨ ꯑꯩ ꯑꯗꯥꯔ ꯌꯥꯎꯔꯕꯅꯤ ꯅꯦꯛꯁ ꯀꯔꯤꯅꯦ ꯀꯔꯤ ꯌꯥꯝꯏꯔꯨꯖꯕ ꯁꯥꯗꯥꯏꯅꯦ ꯆꯂꯣ ꯆꯠꯂꯣ
ꯎ
ꯆꯦ ꯀꯪꯜ ꯁꯦ
ꯃꯔꯨꯗꯨꯗꯤ ꯆꯠꯂꯝꯃꯨ ꯑꯩꯉꯣꯟꯗ ꯅꯦꯕ ꯅꯟꯇꯕ